ꯍꯜꯂꯣ ꯍꯜꯂꯣ ꯑꯣ ꯀꯥꯏꯗꯧꯔꯒꯦ ꯑꯣ ꯆꯥꯛ ꯆꯥꯊꯣꯛꯔꯕꯣ
ꯑ ꯆꯥꯛꯁꯥꯔꯦ
ꯑꯣ ꯑꯗꯨ ꯀꯔꯤ ꯇꯧꯕꯅꯦ ꯍꯧꯖꯤꯛꯇꯤ
ꯀꯩꯁꯨ ꯇꯧꯔꯣꯏ ꯕꯣꯜ ꯌꯦꯡꯕꯒꯤ ꯉꯥꯏꯗꯣꯏꯅꯤ
ꯑꯁ ꯕꯣ ꯌꯦꯡꯕꯒꯤ ꯃꯇꯥꯡꯗ ꯈꯇ ꯉꯥꯏꯔꯦꯅꯦ
ꯂꯁꯤ ꯍꯥꯗꯔꯤꯣ
ꯑꯩ ꯆꯥꯛꯕꯨꯗꯤ ꯊꯣꯡꯗꯤ ꯊꯣꯡꯈ꯭ꯔꯦ ꯑꯗꯨ
ꯎ
ꯆꯥꯗꯤ ꯆꯥꯗ꯭ꯔꯤꯕꯀꯣ
ꯑꯣ
ꯑ ꯕꯣꯜ ꯌꯦꯡꯕꯗꯣ ꯀꯅꯥꯗ ꯁꯞꯄꯣꯔꯠ ꯇꯧꯒꯦ
ꯉꯁꯤꯒꯤꯗꯤ ꯀꯅꯥꯝꯇ ꯁꯞꯄꯣꯔꯠ ꯇꯧꯒꯦꯅ ꯅꯣꯏꯒꯤ ꯁꯞꯄꯣꯔꯠ ꯇꯧꯕꯗꯅ ꯄꯈ꯭ꯔꯕꯅꯤꯅ
ꯑꯩꯈꯣꯏꯒꯤꯗꯤ ꯐꯦꯟꯁꯇ ꯑꯁ ꯄꯨꯠꯒꯒꯗ ꯁꯤꯈ꯭ꯔꯕꯅꯤꯅ ꯑꯔꯖꯦꯟꯇꯤꯅꯥꯗꯣ ꯃꯤꯒꯤꯗ ꯉꯥꯏꯕ ꯇꯥꯔꯦꯅꯦ
ꯑꯗꯣ ꯑꯩꯒꯤꯅ ꯑꯃꯨꯛ ꯕ꯭ꯔꯔꯖꯤꯜꯗ ꯆꯠꯄ
ꯑꯣ ꯍꯥꯏꯗꯣ
ꯑꯩꯁꯨ ꯀꯩꯅꯣ ꯄꯣꯔꯇꯨꯒꯣꯒ ꯕ꯭ꯔꯥꯖꯤꯜꯗꯣ ꯑꯗꯨ ꯁꯞꯄꯣꯔꯠ ꯇꯧꯔꯝꯕꯅꯦꯕꯀꯣ ꯑꯗꯨ ꯑꯁ ꯃꯈꯣꯏꯅ ꯑꯩꯅ ꯁꯞꯄꯣꯔꯠ ꯇꯧꯕ ꯈꯣꯏꯗ ꯃꯣꯏꯒꯤ ꯎꯄꯅꯟ ꯈꯣꯏꯗꯣ ꯑꯗꯨꯝ ꯐꯖ ꯐꯖꯕ ꯉꯥꯛꯇ ꯊꯦꯡꯅꯌꯦꯕ ꯀꯣ ꯍꯧꯖꯤꯛ ꯁ꯭ꯄꯦꯟꯁꯁꯨ ꯌꯥꯝ ꯐꯖꯩꯌꯦꯅ
ꯍꯣꯏ ꯏꯁꯄꯦꯟ ꯐꯖꯩꯌꯦ ꯑ
ꯏꯁꯄꯦꯟꯁꯨ ꯐꯖꯩ ꯑꯗꯣ ꯃꯣꯏ ꯍꯧꯖꯤꯛ ꯅꯣꯔꯋꯦꯗꯨꯁꯨ ꯐꯖꯅ ꯕ꯭ꯔꯥꯖꯤꯜ ꯑꯗꯒꯤꯗꯤ ꯃꯣꯏꯅ ꯑꯗꯨꯝ ꯀꯜꯂꯦꯕꯀꯣ
ꯍꯟꯗꯛꯒꯤ ꯋꯥꯔ ꯑꯞꯗꯤ ꯑꯁ ꯇꯧ ꯌꯥꯝ ꯊꯤꯈ꯭ꯔꯦ
ꯦ ꯉꯇꯅꯦꯕ ꯃꯗ ꯆꯅꯤ ꯣꯔ ꯑ ꯐꯂꯥꯟ
ꯍꯣꯏ ꯑꯗꯨ ꯅꯪ ꯅꯪꯒꯤꯗꯤ ꯅꯪꯅ ꯁꯞꯄꯣꯔꯠ ꯇꯧꯕ ꯇꯤꯝ ꯀꯔꯤ ꯑꯃꯁꯨ ꯂꯩꯗꯦ
ꯕ꯭ꯔꯥꯖꯤꯜꯗ ꯇꯧꯕꯅꯦ ꯕ꯭ꯔꯥꯖꯤꯜ ꯄꯣꯈꯔꯕꯅꯤꯅ ꯑꯝꯕꯧ ꯇꯧꯗꯔꯦ ꯍꯣꯔꯦꯟ
ꯑꯆꯥ ꯑꯩ ꯑꯩꯅ ꯕ꯭ꯔꯥꯖꯤꯜꯒꯁꯤ ꯀꯩꯅꯣ ꯄ꯭ꯔꯣꯇꯨꯒꯜ ꯇꯧꯕꯗꯨ ꯄ꯭ꯔꯣꯇꯨꯒꯜ ꯇꯣꯛꯈꯥꯕꯗꯨ ꯋꯥꯔꯜꯗ ꯀꯥꯞꯕꯨꯗꯤ ꯂꯩꯌꯦ ꯑꯗꯨꯕꯨ ꯃꯦꯠꯁꯇꯣ ꯌꯦꯡꯅꯤꯡꯕꯒꯤ ꯏꯟꯇꯔꯦꯁ ꯂꯩꯇꯦꯕ ꯑꯗꯨꯕꯨ ꯑꯥꯔꯖꯦꯟꯇꯤꯅꯥꯒꯤꯗꯣ
ꯃꯣꯏꯒꯤꯗꯤ ꯑꯗꯨꯝ ꯌꯥꯝ ꯉꯜꯂꯦꯅ ꯅꯥꯏꯟ ꯊꯥꯔꯇꯤ ꯆꯥꯛ ꯍꯦꯛ ꯆꯥꯛꯊꯣꯛꯕꯗ ꯃꯦꯠꯁꯇꯣ ꯍꯧꯈ꯭ꯔꯅꯤꯅ ꯀꯣ
ꯑꯗꯨ ꯀꯩꯅꯣ ꯃꯦꯁ ꯃꯤꯒꯤ ꯑꯗꯨꯃꯥꯏꯅ ꯕꯥꯔꯣ ꯍꯦꯟꯕ ꯑꯗꯨꯒ ꯄꯨꯡ ꯑꯅꯤ ꯑꯍꯨꯝꯗꯗꯤ ꯑꯗꯨꯗꯤ ꯑꯩ ꯌꯦꯡꯕꯗꯣ ꯏꯟꯇꯔꯦꯁ ꯂꯩꯇ꯭ꯔꯦꯕꯀꯣ ꯑꯩꯒꯤ ꯁꯄꯣꯔꯠ ꯇꯤꯝꯗꯣ ꯁꯤꯈ꯭ꯔꯕꯅꯤꯅ ꯀꯣ
ꯍꯣꯏ
ꯀꯔꯤ ꯃꯥꯊꯦꯜ
ꯀꯩꯅꯣ ꯅꯛ ꯅꯪꯉꯣꯟꯗ ꯅꯣꯡ ꯇꯥꯗ꯭ꯔꯣ ꯍꯧꯖꯤꯛ
ꯍꯧꯖꯤꯛꯇꯤ ꯇꯥꯗꯦ ꯉꯁꯥꯏ ꯅꯨꯃꯤꯗꯥꯡ ꯋꯥꯏꯔꯝ ꯉꯍꯥꯛꯇꯪ ꯈꯔ ꯈꯔ ꯈꯤꯛꯄꯥ ꯍꯧꯔꯝꯕꯅꯦ
ꯍꯣꯏ ꯅꯣ ꯅꯣꯡꯗꯣ ꯇꯥꯕꯤꯔꯗꯤ ꯐꯒꯗꯧꯕꯀꯣ ꯅꯨꯡꯁꯥꯗꯣ
ꯍꯣꯏ ꯅꯣꯡ ꯇꯥꯔꯗꯤ ꯂꯧ ꯁꯤꯡꯖꯨ ꯐꯥꯖꯅ ꯄꯥꯟꯕ ꯌꯥꯗꯧꯕ
ꯍꯣꯏ
ꯏꯁꯤꯡꯖꯨ ꯋꯥꯔꯦ ꯍꯟꯗꯛꯇꯤ ꯅꯣꯡꯖꯨ ꯐꯥꯖꯅ ꯇꯥꯗꯝꯅꯤꯅ
ꯍꯣꯏ ꯑꯗꯣ ꯍꯧꯖꯤꯛꯇꯤ ꯅ꯭ꯌꯨꯁꯇꯣ ꯋꯥꯔꯜ ꯀꯞꯒ ꯀꯩꯅꯣ ꯍꯧꯖꯤꯛꯀꯤ
ꯏꯔꯥꯡꯗꯣ
ꯑꯥ
ꯑꯗꯨꯒꯤ ꯉꯥꯛꯇ ꯉꯥꯏꯔꯦ ꯊꯕꯛꯁꯨ ꯇꯧ ꯇꯧꯐꯝ ꯈꯪꯗ꯭ꯔꯦꯕꯀꯣ ꯇꯧꯕꯁꯨ ꯋꯥꯈꯟꯗꯣ ꯅꯨꯡꯉꯥꯏꯇ꯭ꯔꯦꯕ
ꯂꯧ ꯁꯤꯡꯖꯦ ꯑꯗꯣꯝꯗꯗꯤ ꯐꯥꯔꯕꯣ
ꯑꯥ
ꯂꯧ ꯂꯧ ꯀꯃꯥꯏ ꯇꯧꯔꯒꯦꯅꯦ
ꯑꯩꯈꯣꯏꯁꯨ ꯀꯩꯅꯣ ꯃꯔꯛ ꯃꯔꯥꯛꯇꯗꯤ ꯆꯠꯂꯦ ꯑꯗꯨ ꯅꯣꯡꯗꯣ ꯀꯌꯥ ꯇꯥ ꯗꯅꯤꯅꯀꯣ ꯌꯥꯝ ꯋꯥꯕꯀꯣ
ꯑꯣ ꯅꯣꯡ ꯇꯥꯗꯕꯒꯤ
ꯀꯔꯤ ꯏꯟꯖꯥꯡ ꯊꯣꯡꯉꯤꯅꯣ
ꯑꯩꯈꯣꯏ ꯀꯩꯅꯣ ꯑꯂꯨ ꯊꯣꯡꯉꯔꯥ ꯂꯩꯌꯦ
ꯆꯥꯗꯨ ꯆꯥꯕ ꯉꯝꯗ꯭ꯔꯦꯕ ꯑꯗꯨ ꯆꯥꯕ ꯐꯥꯟꯗ꯭ꯔꯦꯕ
ꯇꯥꯡꯕ꯭ꯔꯣ
ꯍꯟꯗꯛꯇꯤ ꯋꯥꯔꯜ ꯀꯥꯞ ꯂꯥꯛꯄꯗꯨꯗ ꯏꯟꯁꯥꯡ ꯍꯧꯗꯕ ꯑꯃ ꯏꯁꯥꯗ ꯌꯥꯝ ꯁꯣꯟꯈ꯭ꯔꯕꯅꯦ ꯇꯨꯝꯗꯕꯀꯣ ꯑꯍꯤꯡꯗꯀꯣ ꯑꯍꯤꯡꯗ ꯇꯨꯝꯗꯕꯗꯣ ꯌꯥꯝ ꯋꯥꯏ ꯑꯗꯨꯗꯣ ꯅꯨꯡꯊꯤꯟꯗꯗꯤ ꯍꯧꯒꯠꯄ ꯉꯝꯗꯦ ꯇꯨꯝꯔꯒ ꯀꯣ
ꯑꯥ ꯑꯩ ꯀꯩꯁ ꯀꯩꯁꯨꯕꯨꯗꯤ ꯇꯧꯗꯦꯗ ꯍꯧ ꯍꯧꯖꯤꯛꯇꯤ ꯑꯗꯨꯝ ꯂꯦꯞꯕ꯭ꯔꯥ ꯂꯩꯈ꯭ꯔꯦꯗ ꯊꯕꯛ ꯀꯩꯁꯨ ꯇꯧꯗ꯭ꯔꯦ ꯑꯟꯅ ꯊꯕꯛ ꯍꯥꯟꯅꯁꯨ ꯀꯔꯤꯒꯨꯝꯕꯗꯤ ꯇꯧꯔꯝꯗꯦ ꯑꯗꯨꯕꯨ ꯏꯔꯥꯡ ꯊꯣꯛꯄꯗꯨꯗ ꯆꯠꯊꯣꯛ ꯆꯠꯁꯤꯟ ꯇꯧꯕꯗꯣ ꯌꯥꯝ ꯋꯥꯈ꯭ꯔꯕꯀꯣ ꯑꯩꯒꯤꯗꯃꯛꯀꯣ
ꯑꯗꯨꯒꯤ ꯑꯗꯨꯝ ꯂꯩꯈ꯭ꯔꯦ ꯌꯨꯝꯗꯥꯗ
ꯋꯥꯔꯜ ꯀꯞ ꯋꯥꯔꯜ ꯀꯞ ꯃꯇꯥꯡꯗ ꯊꯕꯛꯒꯨꯝꯕ ꯇꯧꯕꯗꯨꯁꯨ ꯀꯩꯅꯣ ꯌꯥꯝ ꯋꯥꯏꯑꯦ ꯑꯩꯈꯣꯏ ꯅꯨꯄꯥꯈꯣꯏꯒꯤꯗꯃꯛꯇꯤꯀꯣ
ꯅꯨꯄꯤ ꯈꯣꯏꯗꯤ ꯌ‌ꯦꯡ ꯌꯦꯡꯔꯁꯨ ꯌꯥꯏ ꯌꯦꯡꯗ꯭ꯔꯁꯨ ꯌꯥꯏ ꯑꯩꯈ‌ꯣꯏ ꯗꯤ ꯑꯗꯨꯝ ꯑꯩꯈꯣꯏꯅ ꯁꯞꯄꯣꯔꯠ ꯇꯧꯕ ꯇꯤꯝꯗꯣ ꯕꯥꯔꯣ ꯑꯣꯏꯒꯦꯔꯥ ꯅꯨꯡꯊꯤꯟ ꯑꯍꯤꯡ ꯑꯣꯏꯒꯦꯔꯥ ꯑꯗꯨꯝ ꯉꯥꯏꯕꯗꯣ ꯇꯨꯝꯗꯕꯤꯗ
ꯑꯗꯨ ꯅꯨꯡꯊꯤꯟꯒꯨꯝꯕꯗ ꯊꯕꯛ ꯆꯠꯕꯗꯣ ꯌꯥꯝ ꯋꯥꯏꯑꯦꯕꯀꯣ ꯑꯃꯨꯛꯀꯀꯣ
ꯑꯗꯨꯒꯤ ꯑꯩ ꯀꯩꯁ ꯀꯔꯤꯁꯨ ꯇꯧꯗ꯭ꯔꯦ ꯍꯧꯖꯤꯛꯇꯤ ꯋꯥꯔꯜ ꯀꯞ ꯍꯦꯛ ꯂꯣꯏꯕꯗ ꯀꯩꯅꯣ ꯀꯔꯤ ꯀꯨꯔꯤ ꯇꯧꯕ ꯌꯥꯕ꯭ꯔꯥ ꯑꯗꯨ ꯊꯤꯔꯒ ꯇꯧꯕ ꯇꯥꯔꯦ
ꯑꯣ
ꯍꯣꯏ ꯋꯥꯔꯜ ꯀꯞꯇꯨꯗꯤ ꯂ‌ꯣꯏ ꯂꯣꯏꯗ꯭ꯔꯤꯕ ꯐꯥꯎꯗꯤ ꯀꯩꯅꯣ ꯑꯩꯈꯣꯏꯅ ꯁꯞꯄꯣꯔꯠ ꯇꯧꯕ ꯇꯤꯝꯗꯨ ꯂꯩꯗ꯭ꯔꯁꯨ ꯐꯥꯏꯅꯦꯜ ꯑꯣꯏꯔꯗꯤ ꯍꯦꯟꯅ ꯍꯦꯟꯅ ꯐꯖꯒꯅꯤꯅꯀꯣ
ꯃꯔꯨꯞ ꯃꯔꯨꯞ ꯈꯩꯒ ꯑꯗꯨꯝ ꯇꯤꯜꯂꯒ ꯌꯦꯡꯕꯒꯨꯝꯕꯗꯣ ꯑꯗꯨꯝ ꯏꯟꯇꯔꯦꯁꯇꯨꯒꯤ ꯃꯣꯏꯒꯤ ꯏꯟꯇꯔꯦꯁꯇꯨ ꯇꯧꯕ ꯑꯗꯨꯃꯥꯏꯅ ꯇꯧꯕ ꯇꯥꯔꯦ
ꯃꯌꯥꯝ
ꯅꯣꯡꯁꯦ ꯑꯥ
ꯃꯌꯥꯝꯒ ꯄꯨꯟꯅ ꯌꯦꯡꯃꯤꯟꯅꯕꯅꯤꯅ ꯅꯨꯡꯉꯥꯏꯗꯅ
ꯍꯣꯏ ꯑꯗꯨꯕꯨꯗꯤꯀꯣ ꯃꯣꯏ ꯃꯣꯏ ꯃꯁꯥ ꯃꯁꯥꯒꯤ ꯐꯦꯟꯁ ꯃꯁꯥ ꯃꯁꯥꯒꯤ ꯐꯦꯟꯁ ꯇꯣꯉꯥꯟ ꯇꯣꯉꯥꯟꯅ ꯂꯩꯕꯗꯣ ꯏꯟꯇꯔꯦꯁꯇ ꯑꯗꯨꯁꯨ ꯏꯟꯇꯔꯦꯁ ꯑꯃꯅꯤꯕ ꯑꯩꯈꯣꯏꯅ ꯁꯞꯄꯣꯔꯠ ꯇꯧꯕ ꯑꯩꯈꯣꯏꯒꯤ ꯃꯣꯏꯅ ꯀꯔꯤꯕꯨ ꯑꯥꯔꯖꯦꯟꯇꯤꯅꯥ ꯑꯩꯈꯣꯏꯒꯤ ꯐꯦꯟꯁꯇꯣ ꯃꯣꯏꯒꯤ ꯁꯞꯄꯣꯔꯠ ꯇꯧꯈ꯭ꯔꯦ ꯍꯥꯏꯗꯤ ꯃꯣꯏ ꯅꯦ ꯑꯩꯈꯣꯏꯗ ꯑꯩꯈꯣꯏꯒꯤ ꯐ‌ꯦꯟꯁ ꯑꯣꯏꯈ꯭ꯔꯕ ꯑꯗꯨꯗꯤ ꯏꯟꯇꯔꯦꯁ ꯂꯩꯌꯦꯕꯀꯣ ꯃꯥꯔꯣꯝꯗꯀꯣ ꯍꯧꯖꯤꯛ ꯀ꯭ꯋꯥꯇꯔ ꯐꯥꯏꯅꯦꯜ ꯁꯦꯃꯤ ꯐꯥꯏꯅꯦꯜ ꯀꯥꯈ꯭ꯔꯗꯤ ꯇꯤꯝꯗꯨꯗꯤ ꯌꯥꯝ ꯁꯣꯟꯕꯗꯤ ꯑꯣꯏꯔꯔꯣꯏꯕ ꯐꯖꯕꯗꯤ ꯑꯗꯨꯝ ꯑꯣꯏꯈ꯭ꯔꯅꯦꯕꯀꯣ
ꯑꯥ ꯑꯗꯨꯗꯤ ꯑꯗꯨꯝ ꯐꯖꯔꯅꯤ
ꯍꯣꯏ ꯑꯗꯣ ꯍꯧꯖꯤꯛ ꯍꯧꯖꯤꯛꯐꯥꯎ ꯀꯩꯅꯣ ꯑꯥꯔꯖꯦꯟꯇꯤꯅꯥ ꯑꯩꯈꯣꯏꯒꯤ ꯍꯧꯖꯤꯛ ꯁꯥꯟꯅꯕ ꯈꯈꯣꯏꯒꯤꯗꯤ ꯍꯧꯖꯤꯛꯐꯥꯎꯗꯤ ꯀꯌꯥ ꯐꯖꯗ꯭ꯔꯤꯅ ꯑꯗꯨ ꯃꯣꯏꯁꯦ ꯑꯃꯨꯛ ꯀꯥꯔꯗꯤ ꯀꯣꯇ꯭ꯔꯁꯅꯤ ꯀꯥꯈ꯭ꯔꯗꯤ ꯃꯤꯦꯟꯁꯇꯤ ꯑꯗꯨꯝ ꯐꯖꯔꯅꯦꯕꯀꯣ ꯍꯈꯣꯏ ꯃꯣꯏꯗꯤ ꯑꯗꯨꯝ ꯌꯥꯝ ꯀꯥꯟꯕ ꯅꯥꯗ꯭ꯔꯁꯨꯧ ꯀꯥꯟꯕꯒꯤ ꯃꯔꯛꯇ ꯃꯣꯏꯁꯨ ꯌꯧꯈ꯭ꯔꯕꯅꯦꯕꯀꯣ
ꯍꯣꯏ ꯄꯨꯒꯤ ꯃꯦ ꯀ
ꯑꯗꯨꯕꯨ ꯑꯁ ꯃꯦꯠꯁꯄꯨꯗꯤ ꯑꯗꯨꯝ ꯐꯖꯒꯅꯤꯕꯗꯣ ꯑꯩ ꯔꯨꯅꯜꯗ ꯔꯨꯅꯜꯗꯗꯤ ꯃꯥꯒꯤ ꯃꯥꯗꯤ ꯉꯝꯗ꯭ꯔꯁꯨ ꯃꯥꯒꯤ ꯅꯦꯁꯇꯤ ꯃꯥ ꯑꯗꯨꯝ ꯐꯨꯁꯅꯥꯕ ꯐꯥꯉꯦꯀꯣ
ꯑꯣ
ꯏꯅꯦ ꯃꯔꯒꯤꯗꯣ ꯑꯩ ꯌꯥꯝ ꯇꯦꯟꯗꯕꯗꯣ ꯃꯥꯅ ꯃꯦꯁ ꯑꯅꯤ ꯁꯅꯥꯕꯨ ꯐꯥꯝꯕꯗꯣ ꯑꯗꯨꯁꯨ ꯑꯗꯨꯁꯨ ꯇ꯭ꯋꯦꯟꯇꯤ ꯃꯤꯅꯤꯠ ꯐꯥꯎꯁꯨ ꯐꯥꯗꯦꯀꯣ ꯃꯥꯅ ꯁꯅꯥꯕꯨꯗꯣ ꯑꯗꯨ ꯌꯥꯝ ꯄꯦꯟꯗꯦꯕ ꯃꯣꯏꯒꯤ ꯀꯣꯆꯇꯨꯀꯣ
ꯑꯣ ꯑꯁ
ꯍꯣꯏ ꯃꯥꯅ ꯉꯝꯗ꯭ꯔꯁꯨ ꯐꯃꯦꯁ ꯁꯅꯔꯗꯤ ꯀꯣ
ꯂꯩꯅꯤ
ꯑꯗꯨꯝ
ꯣ ꯁꯅꯥꯍ ꯐ ꯃ ꯁꯅꯍ
ꯍꯣꯏ ꯑꯗꯨꯣ ꯑꯁ ꯕ꯭ꯔꯥꯖꯤꯜꯒꯤ ꯅꯨꯡꯉꯥꯏꯇ ꯅꯨꯡꯉꯥꯏꯇꯦ ꯃꯣꯏꯒꯤ ꯄꯦꯅꯥꯣꯇꯤ ꯐꯪꯕꯗꯣ ꯑꯗꯨꯗ ꯀꯩꯅꯣꯅꯦ ꯍꯧꯖꯤꯛꯅꯤ ꯅꯤꯁ ꯖꯨꯅꯤꯌꯔꯅ ꯀꯥꯎꯒꯗꯥꯎꯕꯗ ꯑꯁ ꯑꯃꯅ ꯄꯦꯅꯥꯜꯇꯤ ꯀꯧꯔ ꯃꯤꯁ ꯇꯧꯈ꯭ꯔꯕꯗꯣ ꯑꯗꯨꯗꯤ ꯈ꯭ꯋꯥꯏꯗꯒꯤ ꯄꯦꯟꯗꯕ ꯑꯣꯏꯈ꯭ꯔꯦꯒꯤꯗꯃꯛꯇꯗꯤꯀꯣ
ꯍ ꯑꯗꯨ ꯆꯠꯇ꯭ꯔ ꯁꯥꯎꯅꯕꯣ ꯆꯂꯣꯧꯕ
ꯑꯁ ꯃꯥꯅ ꯆꯠꯂꯨꯗꯤ ꯑꯩ ꯃꯥꯗꯤ ꯄꯨꯔꯥ ꯀꯟꯐꯤꯗꯦꯟꯁ ꯂꯩꯕ ꯃꯥꯒꯤ ꯔꯦꯀꯣꯔꯠꯁꯨ ꯂꯩ ꯃꯥꯅ ꯃꯃꯥꯡꯗ ꯃꯃꯥꯡꯒꯤ ꯇꯤꯝꯗ ꯃꯥꯅ ꯑꯗꯨꯝ ꯆꯤꯡꯔ ꯂꯥꯛꯄꯗꯨ ꯃꯥ ꯄꯦꯅꯥꯜꯇꯤꯗꯤ ꯀꯩꯁꯨꯝ ꯂꯤꯁ ꯇꯧꯔꯦꯅ ꯈꯜꯂꯦꯕꯀꯣ ꯑꯗꯣ ꯍꯧꯖꯤꯛ ꯃꯣꯏꯒꯤ ꯄꯦꯅꯥꯜꯇꯤ ꯀꯧꯕꯗꯨꯗꯤ ꯃꯥꯒꯤ ꯃꯤꯡꯗꯨ ꯀꯌꯥ ꯄꯣꯄꯨꯂꯔ ꯑꯣꯏꯗꯦ ꯃꯥꯒꯤ ꯀꯟꯐꯤꯗꯦꯟꯁꯇꯨ ꯄꯨꯔ ꯑꯣꯜꯂꯦꯕꯀꯣ ꯃꯥꯒꯤꯗꯀꯣ
ꯃꯥꯦ ꯃꯥꯅꯤ
ꯑ ꯃꯥ ꯍꯧꯖꯤꯛꯀꯤ ꯕꯤꯅꯤꯁꯖꯤ ꯖꯨꯅꯤꯔ ꯅꯦꯃꯔ ꯆꯥꯉꯔꯥ ꯃꯅꯤꯅ ꯁꯅꯥꯝ ꯄꯨꯝ ꯑꯦꯁꯒꯨꯝꯕ ꯁꯅꯥꯝꯃꯤꯟꯅꯔꯗꯤꯀꯣ ꯌꯥꯝ ꯄꯦꯟꯒꯗꯧꯕ
ꯍꯣꯏ
ꯑꯗ
ꯑꯗꯨꯗꯣ
ꯅꯪ ꯑꯗꯣ ꯍꯧꯖꯤꯛ ꯑꯔꯖꯦꯟꯇꯤꯅꯥꯒ ꯏꯖꯤꯞ ꯁꯅꯥꯒꯗꯧꯕꯗ ꯀꯗꯥꯏꯗ ꯀꯅꯥꯗ ꯁꯞꯄꯣꯔꯠ ꯇꯧꯒꯅꯤ
ꯑ ꯁꯄꯣ
ꯑꯁ ꯑꯩꯈꯣꯏꯗꯤ ꯑꯗꯨꯝ ꯁꯞꯄꯣꯔꯠ ꯇꯧꯕ ꯈꯛꯇꯅꯦ ꯃꯤ ꯈꯔꯗꯤꯀꯣ ꯑꯗꯨꯝ ꯌꯥꯝ ꯀꯥꯞꯁꯨ ꯀꯥꯞꯄꯦ ꯃꯤ ꯈꯔꯗꯤꯀꯣ
ꯍꯣꯏ
ꯑꯗꯨ ꯑꯃꯨꯒ ꯁꯥꯟꯅꯒꯗꯧꯕ ꯔꯤꯇꯥꯌꯔ ꯑꯣꯏꯗꯕ ꯃꯤꯈꯣꯏꯅ ꯁꯤꯕꯗꯨꯗꯤ ꯋꯥꯔꯤ ꯑꯃꯅꯤꯅꯦ ꯑꯗꯨ ꯋꯥꯔꯜ ꯀꯞꯇ ꯁꯤꯕ ꯑꯃꯨꯛꯀ ꯃꯣꯏ ꯔꯤꯇꯥꯌꯔ ꯑꯣꯏꯈ꯭ꯔꯕ ꯑꯗꯨꯗꯤ ꯌꯥꯝ ꯇꯦꯟꯗꯤ ꯇꯦꯟꯗꯦ ꯃꯣꯏꯒꯤꯗꯨꯀꯣ
ꯍꯣꯏ ꯍꯣꯏ ꯑꯗꯣ ꯀꯩꯅꯣꯗꯤ ꯅꯦꯃꯥꯔꯗꯤ ꯃꯣꯏꯒꯤ ꯕ꯭ꯔꯥꯖꯤꯜꯒꯤ ꯑ ꯄ꯭ꯔꯁꯤꯗꯦꯅꯔ ꯀꯩꯅꯣ
ꯍꯣꯏ ꯍꯣꯏ
ꯑꯣ ꯃꯊꯪ ꯇꯨ ꯊꯥꯎꯖꯟ ꯊꯥꯔꯇꯤꯒꯤ ꯋꯥꯔꯜ ꯀꯞ ꯌꯥꯎꯕꯒꯤ ꯑꯃꯨꯛ ꯍꯥꯏꯗꯤ ꯍꯥꯏ ꯃꯥꯜꯂꯦ
ꯍꯣꯢ ꯅꯦꯃꯔꯗꯤ ꯔꯤꯇꯥꯌꯔꯗꯤ ꯑꯣꯏꯈꯤꯔꯣꯏ ꯃꯥꯗꯤ ꯂꯥꯁ ꯋꯥꯔꯜ ꯀꯞ ꯑꯣꯏꯅ ꯁꯥꯟꯅꯕ ꯌꯥꯌꯦ ꯑꯗꯨꯕꯨ ꯍꯧꯖꯤꯛꯀꯤ ꯃꯥ ꯃꯁꯥꯅ ꯃꯥꯗꯨ ꯍꯟꯗꯛꯀꯤ ꯋꯥꯔꯜ ꯀꯞꯇꯨ ꯃꯥꯕꯨ ꯆꯥꯟꯁꯇꯨ ꯄꯤꯗꯕ ꯑꯗꯨꯒꯤ ꯃꯥꯅ ꯄꯦꯟꯗꯕꯒꯤ ꯃꯥ ꯃꯁꯥꯅ ꯔꯤꯇꯥꯌꯔ ꯇꯧꯖꯕꯅꯦꯕꯀꯣ
ꯍꯣꯏ
ꯑꯁ ꯕ꯭ꯔꯥꯖꯤꯜꯒꯤ ꯀꯣꯁꯇꯣ ꯕ꯭ꯔꯥꯖꯤꯜꯒꯤ ꯀꯣꯆꯇꯣ ꯑꯥꯏꯇꯥꯂꯤ ꯑꯗꯨꯒꯤꯅꯦ ꯑꯗꯨꯃꯥꯏꯅ ꯇꯥꯏꯅꯦꯀꯣ
ꯑꯗꯨꯗꯤ ꯇꯥꯕ ꯁꯅꯤ ꯕ꯭ꯔꯥꯖꯤꯜꯒꯤ ꯄꯣꯁꯇ ꯃꯥ ꯅꯦꯃꯥꯗ ꯁꯞꯄꯣꯔꯠ ꯇꯧꯗꯕꯒꯤ ꯑꯥ ꯄ꯭ꯂꯦꯗꯣ ꯐꯖꯅ ꯌꯥꯎꯍꯟꯅꯤꯡꯒꯦꯅꯦꯕ ꯃꯥꯥꯟꯅ ꯀ ꯑ ꯇꯧꯔꯤꯗꯣ
ꯑꯗꯨꯅꯦ ꯑꯗꯨ ꯍꯣꯖꯤꯛ ꯑꯁ ꯀꯣꯆ ꯈ꯭ꯣꯏꯗ ꯑꯔꯖꯤꯟ ꯍꯧꯖꯤꯛ ꯃꯦꯁꯤꯈꯣꯏ ꯕꯥꯄꯦ ꯍꯣꯏꯗꯤ ꯃꯣꯏꯒꯤ ꯀꯣꯆꯇꯨ ꯄꯨꯔꯥ ꯁꯞꯄꯣꯔꯠ ꯇꯧꯋꯦꯕꯀꯣ
ꯎꯝ ꯃꯣꯏꯒꯤꯗꯤ ꯏꯁꯇꯥꯔ ꯄ꯭ꯂꯦꯌꯥꯔ ꯐꯖꯅ ꯁꯞꯄꯣꯔꯠ ꯇꯧꯋꯦ
ꯍꯣꯏ ꯍꯧꯖꯤꯛ ꯅꯦꯃꯔꯒ ꯅꯦꯃꯔꯒ ꯔꯣꯅꯥꯜꯗꯣꯕꯨꯗꯤ ꯃꯣꯏꯒꯤ ꯀꯣꯁꯇꯨ ꯀꯩꯁꯨ ꯁꯞꯄꯣꯔꯠ ꯇꯧꯕ ꯂꯩꯇꯦ ꯃꯣꯏꯒꯤꯗꯣ ꯃꯤꯅ ꯑꯗꯨꯝ ꯅꯧꯔ ꯂꯩꯔꯁꯨ ꯑꯗꯨ ꯁꯦꯡꯅ ꯍꯥꯏꯕꯅꯦ ꯍꯧꯖꯤꯛ ꯕ꯭ꯔꯥꯖꯤꯜꯗ ꯅꯦꯃꯥꯔ ꯁꯅꯥꯗ꯭ꯔꯕ ꯄꯣꯔꯇꯨꯒꯜꯗ ꯔꯣꯅꯦꯜꯗꯣ ꯁꯅꯥꯗ꯭ꯔꯗꯤ ꯑꯈꯣꯏ ꯁꯞꯄꯣꯔꯠ ꯇꯧꯅꯤꯡꯉꯥꯏ ꯏꯟꯇꯔꯦꯁ ꯂꯩꯇ꯭ꯔꯦꯕꯀꯣ
ꯑꯣꯏ ꯑꯗꯨꯗꯒꯤ ꯃꯣꯏꯒꯤ ꯇꯤꯝꯗꯖꯨ ꯁꯨꯝ ꯍꯥꯏꯗꯤ ꯏꯇꯔ ꯄꯔꯦꯌꯥꯔ ꯃꯣꯏ ꯁꯨꯝ ꯃꯣꯏꯗꯣ ꯁꯞꯄꯣꯔꯠ ꯇꯧꯔꯛꯇ꯭ꯔꯅꯤꯅ ꯈꯤꯇꯪꯒꯤ ꯄ꯭ꯂꯦꯗꯣ ꯅꯨꯡꯉꯥꯏꯔ ꯑꯔꯣꯏꯕ ꯁꯥꯟꯅꯕꯅꯦ ꯁꯟꯕꯨꯗꯤ ꯑꯗꯨꯝ ꯋꯥꯔꯜ ꯀꯞꯇ ꯁꯥꯟꯅꯔꯛꯁꯨ